ꯄꯦꯅꯪ ꯇꯥꯗꯦ
ꯇꯥꯏꯌꯦ ꯇꯥꯏꯌꯦ ꯀꯩꯗꯧꯔꯝꯃꯤꯅꯣ ꯍꯧꯖꯤꯛꯄꯣ
ꯑꯣ ꯑꯩꯁꯦ ꯑꯗꯨꯝ ꯂꯩꯔꯝꯃꯦ ꯉꯁꯤꯗꯤ ꯐꯔꯛ ꯇꯥꯗꯅ ꯋꯥꯛꯀꯤꯡ ꯆꯠꯇ꯭ꯔꯦꯕꯀꯣ ꯅꯣꯡ ꯃꯪꯕꯁꯨ ꯀꯩ ꯁꯨꯝ ꯇꯧꯕꯗꯨꯗ ꯑꯗꯨꯒ ꯃꯤꯀꯞꯄꯨꯗꯤ ꯊꯣꯛꯑꯝꯃꯦ ꯑꯗꯨꯒ ꯉꯍꯥꯛꯇꯪ ꯐꯠ ꯇꯨꯝꯁꯤꯟꯈꯤꯕꯗ ꯑꯗꯨꯝ ꯌꯥꯝ ꯅꯨꯡꯉꯥꯏꯕ ꯑꯃ ꯑꯣꯏꯈꯤꯕꯗꯒꯤꯀꯣ ꯃꯦꯀꯞ ꯑꯩꯅ ꯍꯧꯒꯠꯄꯁꯦ ꯄꯨꯡ ꯇꯔꯦꯠ ꯇꯔꯦꯠꯇꯤ ꯄꯨꯡ ꯇꯔꯨꯛ ꯈꯤꯇꯪ ꯍꯦꯜꯂꯕ ꯃꯥꯜꯂꯦ ꯇꯔꯨꯛ ꯃꯈꯥꯏ ꯇꯥꯗꯣꯔꯔꯝꯕꯗꯧ ꯃꯥꯜꯂꯦ ꯑꯩꯅ ꯍꯧꯒꯠꯂꯛꯄꯁꯦ ꯑꯗꯨꯃꯥꯏꯅ ꯇꯧꯗꯅ ꯉꯁꯤꯗꯤ ꯋꯥꯛꯀꯤꯡ ꯆꯠꯍꯧꯗ꯭ꯔꯦ ꯋꯥꯛꯀꯤꯡ ꯆꯠꯍꯧꯗꯕꯒꯤ ꯈꯤꯇꯪꯕꯨꯗꯤ ꯅꯨꯡꯉꯥꯏꯇꯕ ꯑꯃꯗꯤ ꯐꯥꯎꯋꯦ ꯑꯗꯨꯑꯣꯏꯔꯁꯨ ꯉꯁꯥꯏ ꯑꯃꯨꯛ ꯇꯨꯝꯖꯤꯟꯕꯗꯨꯗꯤ ꯑꯃꯨꯛ ꯌꯥꯝ ꯅꯨꯡꯉꯥꯏꯕ ꯑꯃ ꯇꯧꯈ꯭ꯔꯦꯕꯀꯣ ꯑꯗꯣ ꯅꯪ ꯉꯁꯤꯗꯤ ꯊꯕꯛ ꯀꯩꯀꯥ ꯆꯠ... ꯆꯠꯀꯗꯕ ꯀꯩ ꯀꯩ ꯂꯩꯒꯦ ꯀꯃꯥꯏ ꯇꯧꯒꯦ
ꯑꯣ ꯑꯩꯁꯨ ꯀꯣ ꯆꯠꯇ꯭ꯔꯦ ꯏꯁꯥꯗꯨ ꯅꯨꯡꯉꯥꯏꯇꯕꯒꯤ ꯍꯧꯕꯗꯤ ꯍꯧꯒꯠꯂꯦꯕ ꯑꯩꯗꯤ ꯑꯗꯨꯝ ꯉꯟꯇꯥ ꯃꯤꯀꯞ ꯊꯣꯛꯄꯁꯦ ꯄꯨꯡ ꯑꯍꯨꯝ ꯁꯋꯥꯏꯁꯦ ꯑꯩꯅ ꯅꯨꯡꯇꯤꯒꯤ ꯍꯧꯒꯠꯈꯤꯕꯒꯤ ꯍꯥꯏꯇꯥꯔꯦ ꯃꯤꯀꯞ ꯊꯣꯛꯈꯤꯕ ꯃꯇꯝ ꯑꯣꯏꯕꯒꯤ ꯑꯗꯨꯝ ꯊꯣꯛ... ꯊꯣꯛꯑꯦ ꯑꯗꯨꯒ ꯄꯨꯡ ꯃꯔꯤ ꯃꯈꯥꯏ ꯁ꯭ꯋꯥꯏꯗꯒꯤ ꯑꯗꯨꯝ ꯍꯧꯔ ꯂꯩꯔꯦꯕꯀꯣ ꯅꯣꯏꯗꯤ ꯑꯃꯨꯛ ꯌꯥꯝ ꯄꯦꯟꯅ ꯅꯨꯡꯉꯥꯏꯅ ꯇꯨꯝꯕ ꯌꯥꯏꯗꯣ ꯐꯩꯌꯦ ꯑꯈꯣꯏꯗꯤ ꯑꯃꯨꯛ ꯀꯩ ꯍꯥꯏ... ꯑꯗꯨꯅ ꯍꯦꯛ ꯍꯧꯠꯈ꯭ꯔꯗꯤꯀꯣ ꯇꯧꯗ꯭ꯔꯁꯨ ꯃꯁꯥꯒꯤ ꯊꯕꯛꯗ ꯑꯣꯏꯔꯁꯨ ꯀꯟꯅ ꯍꯧꯅ ꯇꯥꯕꯗꯣ ꯑꯗꯒꯤ ꯑꯃꯨꯛ ꯑꯉꯥꯡ ꯃꯈꯩꯅ ꯑꯃꯨꯛ ꯂꯥꯡꯖꯤꯜꯂꯛꯀꯅꯤ ꯑꯩꯅ ꯉꯁꯤ ꯉꯁꯤꯗꯤ ꯈꯤꯇꯪ ꯅꯨꯡꯉꯥꯏꯅ ꯄꯦꯟꯅ ꯇꯨꯝꯒꯦ ꯍꯥꯏꯕꯁꯦ ꯑꯗꯨꯝ ꯐꯪꯗꯦ ꯍꯥꯏꯇꯥꯔꯦ ꯌꯨꯝꯗꯗꯤ ꯑꯗꯨꯒꯤ ꯑꯉꯥꯡ ꯃꯆꯥꯁꯨ ꯂꯩꯕꯅꯤꯅ ꯈꯣꯢ ꯑꯉꯥꯡꯁꯤ ꯀꯨꯏ ꯀꯨꯏꯅ ꯇꯨꯝꯗꯦꯕ ꯃꯥꯗꯤ ꯄꯨꯡ ꯃꯔꯤꯗ ꯊꯣꯛꯂꯛ... ꯉꯥꯡꯕꯁꯤ ꯉꯥꯡꯕꯁꯤ ꯉꯥꯡꯕꯁꯤ ꯂꯥꯎꯕ ꯈꯣꯡꯕꯒ ꯂꯥꯎꯕ ꯈꯣꯡꯕ ꯑꯗꯨꯝ ꯀꯩꯍꯥꯏꯅꯤ ꯌꯥꯝ ꯎꯝ ꯇꯨꯝꯒꯦ ꯍꯥꯏꯇꯔꯒꯁꯨ ꯏꯁꯥꯅ ꯇꯨꯝꯖꯗꯕꯤ ꯍꯥꯏꯇꯥꯔꯒꯁꯨ ꯉꯝꯗꯕꯗꯣ ꯏꯁꯥꯒꯤ ꯑꯣꯏꯅꯁꯨ ꯑꯗꯨꯝ ꯉꯟꯅ ꯍꯧꯒꯠꯄ ꯑꯣꯏꯕꯅꯤꯅꯅꯦ ꯑꯗꯨꯃꯥꯏꯅ ꯑꯗꯨꯝ ꯇꯧꯋꯦ ꯍꯥꯏꯗꯤ ꯉꯟꯅ ꯍꯧꯒꯠꯂ ꯑꯗꯨꯝ ꯂꯩꯕꯗꯣ ꯑꯗꯨꯃꯥꯏꯅ ꯇꯧꯋꯦꯕꯀꯣ ꯑꯗꯨ ꯑꯩꯅ ꯉꯁꯤ ꯉꯁꯤꯗꯤ ꯑꯩ ꯈꯔ ꯄꯦꯟꯅ ꯄꯨꯡ ꯑꯌꯨꯛꯐꯥꯎꯕ ꯇꯨꯝꯒꯦ ꯍꯥꯏꯕꯗꯨꯃ ꯁꯨꯛꯐꯪ ꯐꯪꯗ꯭ꯔꯦ ꯌꯨꯝꯗ ꯂꯩꯇꯥꯥꯔꯒꯗꯤ ꯑꯩꯈꯣꯏ ꯏꯅꯥꯎꯄꯥ ꯍꯣꯏꯗꯤ ꯑꯃꯨꯛ ꯉꯝꯃꯦ ꯃꯥꯗꯤ ꯂꯥꯡꯒꯦꯔꯥ ꯈꯣꯠꯀꯦꯔꯥ ꯑꯗꯨꯝ ꯃꯥꯏ ꯊꯣꯛꯄ ꯑꯝꯇ ꯃꯋꯥ ꯂꯧꯕꯤꯄꯣꯟꯇꯦ ꯃꯥꯗꯤ ꯅꯨꯡꯉꯥꯏꯅ ꯅꯥꯈꯣꯛꯑꯒ ꯇꯨꯝꯃ ꯂꯩꯗꯣꯏꯅꯦꯕꯀꯣ ꯈꯪꯗꯦ ꯑꯩꯈꯣꯏ ꯅꯪꯒꯤꯅ ꯌꯥꯝ ꯀꯜꯂꯛꯆꯩ ꯍꯥꯏꯕ ꯄꯦꯟꯅ ꯇꯨꯝꯕ ꯐꯪꯕꯗꯣ ꯑꯌꯨꯛꯀꯨꯝꯕꯁꯦ ꯇꯨꯝꯕ ꯌꯥꯝ ꯅꯨꯡꯉꯥꯏꯕꯅꯦꯕ ꯀꯥꯂꯦꯟ ꯊꯥꯗꯗꯤ ꯑꯩꯅ ꯅꯨꯡꯊꯤꯟ ꯅꯨꯡꯗꯥꯡꯗꯗꯤ ꯁꯥꯕꯅꯤ ꯇꯨꯝꯖꯕ ꯅꯨꯡꯉꯥꯏꯇꯕꯒꯤ ꯑꯌꯨꯛꯀꯨꯝꯕꯅ ꯈꯔ ꯇꯨꯝꯕ ꯅꯨꯡꯉꯥꯏꯕꯗꯣ ꯑꯗꯨꯃꯥꯏ ꯑꯣꯏꯕ ꯑꯗꯨ ꯅꯪ ꯉꯁꯥꯏ ꯌꯥꯎꯍꯧꯔꯛ... ꯑꯗ ꯁꯥꯏ ꯍꯥꯏꯕ ꯈꯣꯠꯄ ꯇꯧꯕꯗꯣ ꯑꯩꯒꯤ ꯁꯥꯗꯤ ꯑꯗꯨꯝ ꯐꯩꯖꯨꯞ ꯀꯩꯀꯩ ꯁꯨꯨꯞꯄ ꯇꯨꯝꯃꯤꯅꯦ ꯅꯪꯗꯤ ꯍꯧꯖꯤꯛꯇꯤ ꯑꯃꯨꯛ ꯈꯔ ꯐꯔꯕ ꯁꯥꯔꯤꯕ ꯀꯃꯥꯏ ꯇꯧꯒꯦ
ꯍꯣ ꯑꯗꯨꯅꯦ ꯍꯥꯏꯕꯗꯤ ꯎꯝ ꯍꯧꯖꯤꯛꯄꯨꯗꯤ ꯁꯥꯕꯁꯦ ꯍꯣꯏ ꯈꯤꯇꯪꯗꯤ ꯐꯔꯝꯃꯦ ꯑꯗꯨꯒꯁꯨ ꯉꯔꯥꯡꯁꯦ ꯅꯨꯡꯗꯥꯡꯁꯨ ꯁꯥꯔꯝꯗꯦꯕꯀꯣ ꯑꯗꯩ ꯉꯥꯛꯇꯪ ꯂꯩꯔ ꯑꯃꯨꯛ ꯁꯥꯒꯠꯂꯛꯑꯦ ꯑꯗꯨꯒ ꯉꯁꯥꯏ ꯑꯌꯨꯛꯗꯨꯁꯨ ꯑꯗꯨꯃꯥꯏꯅ ꯑꯃꯨꯛ ꯁꯥꯏꯌꯦꯕꯀꯣ ꯍꯥꯏꯕꯗꯤ ꯑꯣꯡꯆꯥꯛꯅꯕꯣꯏ ꯀꯩꯕꯣꯏ ꯇꯧꯔꯒ ꯂꯩꯔꯝꯕꯗꯣ ꯑꯗꯣ ꯇꯨꯝꯖꯟꯕꯗꯣ ꯑꯌꯨꯛꯇ ꯑꯗꯨꯃꯥꯏꯅ ꯍꯥꯏꯗꯤ ꯈꯤꯇꯪ ꯉꯜꯂꯞꯅ ꯃꯤꯀꯞꯀ ꯊꯣꯛꯑꯒ ꯑꯃꯨꯛ ꯇꯨꯝꯖꯟꯕꯁꯦ ꯌꯥꯝ ꯅꯨꯡꯉꯥꯏꯕꯀꯣ ꯑꯩꯒꯤꯗꯤ ꯑꯗꯨꯝ ꯇꯨꯝꯕꯁꯨ ꯉꯝꯃꯦꯕ ꯑꯗꯨꯒꯗꯤꯀꯣ ꯌꯥꯝ ꯀꯟꯅ ꯊꯦꯡꯕ ꯅꯠ ꯅꯠꯇ꯭ꯔꯒꯁꯨ ꯑꯗꯨꯒ ꯑ ꯍꯣꯏ ꯁꯤꯗ ꯑꯈꯣꯏꯅ ꯑꯌꯨꯛ ꯇ ꯇꯨꯝꯕꯗ ꯉꯁꯥꯏ ꯅꯪꯅ ꯅꯣꯏ ꯅꯅꯥꯎꯄꯥ ꯍꯣꯏꯁꯨ ꯂꯥꯡꯒꯦꯔꯥ ꯈꯣꯠꯀꯦꯔꯥ ꯑꯗꯨꯝ ꯇꯨꯝꯕ ꯉꯝꯃꯦ ꯍꯥꯏꯗꯣ ꯆꯞ ꯃꯥꯟꯅꯩ ꯑꯈꯣꯏꯁꯅ ꯇꯨꯝꯕꯗ ꯂꯥꯡꯉꯥꯁꯨ ꯀꯩꯗꯧꯔꯁꯨ ꯑꯗꯨꯝ ꯇꯨꯝꯕ ꯉꯝꯕꯩ ꯋꯥꯅ‌ꯦ ꯑꯗꯣ ꯑꯩꯗꯤ ꯃꯩꯒꯨꯝꯕ ꯊꯥꯟꯕꯁꯤꯗꯤ ꯑꯃꯨꯛ ꯀꯌꯥ ꯑ ꯇꯨꯝꯖꯤꯟꯕ ꯍꯩꯅꯗꯦꯕꯀꯣ ꯃꯩ ꯈꯤꯇꯪ ꯃꯝꯂꯞ ꯇꯧꯔꯒꯗꯤ ꯑꯗꯨꯝ ꯌꯥꯏꯕꯀꯣ ꯑꯗꯨꯒ ꯑꯌꯨꯛꯄꯨꯗꯤ ꯑꯅꯝꯕꯅ ꯑꯗꯨꯝ ꯇꯨꯝ ꯇꯨꯝꯖꯤꯜꯂꯒꯗꯤ ꯇꯨꯝꯖꯤꯟꯕꯁꯦ ꯑꯗꯨꯝ ꯉꯝꯃꯦ ꯍꯥꯏꯕꯗꯤ ꯃꯄꯥ ꯆꯥꯅ ꯇꯨꯝꯒ꯭ꯔꯒꯗꯤꯀꯣ ꯑꯗꯨꯒ ꯍꯥꯏꯕꯗꯤ ꯑꯈꯣꯏꯅ ꯁꯤꯗ ꯉꯝꯗꯕ ꯋꯥꯅꯤ ꯅꯪꯅ ꯑꯃꯨꯛ ꯃꯤ ꯂꯥꯡꯒꯦꯔꯥ ꯈꯣꯠꯀꯦꯔꯥ ꯂꯥꯏꯔꯤꯛ ꯄꯥꯕ ꯑꯗꯨꯝ ꯉꯝꯃꯤ ꯈꯣꯠꯂꯤ ꯍꯥꯏꯗꯅꯀꯣ ꯑꯗꯨꯃꯥꯏꯅ ꯑꯗꯨꯝ ꯍꯥꯏꯕꯗꯤ ꯌꯥꯝ ꯆꯥꯟꯅꯅ ꯈꯦꯠꯅꯔꯝꯕꯗꯣ ꯍꯥꯏꯇꯥꯔꯦ ꯑꯈꯣꯏꯗꯅ ꯑꯃꯨꯛ ꯑ ꯃꯤꯖ‌ꯦ ꯑꯗꯨꯃꯥꯏꯅ ꯂꯥꯡꯉꯒꯗꯤ ꯂꯥꯏꯔꯤꯛ ꯄꯥꯕꯁ‌ꯦ ꯑꯃꯨꯛ ꯅꯨꯡꯉꯥꯏꯇꯦꯕꯀꯣ ꯍꯥꯏꯕꯗꯤ ꯀꯣꯛꯇ ꯏꯆꯪ ꯆꯪꯉꯨ ꯌꯥꯗꯕꯗꯧꯅ ꯑꯗꯨꯝ ꯇꯧꯒꯨꯝ ꯇꯧꯋꯦꯕ ꯅꯪꯅ ꯑꯃꯨꯛ ꯅꯅꯥꯛꯇ ꯏꯁꯄꯤꯀꯔ ꯊꯥꯒꯦꯔꯥ ꯖꯒꯣꯏ ꯁꯥꯒꯦꯔꯥ ꯑ ꯊꯥꯕꯜ ꯆꯣꯡꯒꯦꯔꯥ ꯑꯗꯨꯝ ꯂꯥꯏꯛ ꯄꯥ ꯉꯝꯃꯤꯗꯅ ꯅꯪꯅ ꯑꯃꯨꯛ ꯇꯨꯝꯕꯗꯅ ꯑꯃꯨꯛ ꯑꯈꯣꯏꯅ ꯑꯃꯨꯛ ꯑꯗꯨꯃꯥꯏꯅ ꯇꯧꯔꯁꯨ ꯑꯗꯨꯝ ꯉꯝꯃꯦꯕ ꯑꯗꯨꯒ ꯅꯪꯅ ꯑꯃꯨꯛ ꯑꯗꯨꯗ ꯉꯝꯃꯝꯗ꯭ꯔꯦ ꯑꯗꯣ ꯍꯥꯏꯗꯤ ꯑꯋꯣꯟꯕꯖ‌ꯦ ꯑꯉꯛꯄꯁꯦ ꯃꯤ ꯃꯤꯒꯤ ꯇꯣꯉꯥꯟꯕꯁꯦ ꯑꯗꯨꯝ ꯍꯥꯏꯗꯤ ꯊꯦꯡꯅꯔꯛꯄꯗꯣ ꯑꯗꯨ ꯍꯥꯏꯔꯒ ꯅꯪꯅ ꯃꯔꯤꯗꯒꯤ ꯍꯧꯒꯠꯂꯒꯗꯤ ꯑꯗꯨꯝ ꯍꯥꯏꯕꯗꯤ ꯑꯥꯏꯗꯤ ꯑꯌꯨꯛꯇꯨꯗꯁꯨ ꯑꯗꯨꯝ ꯐꯃꯨꯡꯗ ꯍꯤꯞꯄꯒ ꯂꯩꯔꯤꯕ꯭ꯔꯥ ꯅꯠꯇ꯭ꯔꯒ ꯊꯕꯛ ꯏꯪꯈꯥꯡ ꯇꯦꯛꯇꯥꯛ ꯀꯩꯀꯥ ꯁꯨꯝ ꯇꯧꯕ꯭ꯔꯥ ꯀꯃꯥꯏ ꯀꯃꯥꯏꯅ ꯇꯧꯔꯒ ꯂꯩꯒꯦ ꯍꯥꯏꯕꯗꯤ ꯑꯍꯨꯝꯗꯒꯤ ꯍꯧꯒꯠꯂꯒ ꯇꯨꯝꯕ ꯌꯥꯗ꯭ꯔꯕꯅꯤꯅ ꯃꯔꯤ ꯑꯗꯥꯏꯕꯨꯡꯗꯤ ꯇꯦꯛ- ꯇꯦꯛ ꯂꯩꯔꯦ ꯍꯥꯏꯔꯖꯨ ꯃꯔꯤꯗꯒꯤꯅ ꯍꯧꯖꯤꯛ ꯄꯨꯡ ꯅꯤꯄꯥꯟ ꯇꯥꯒꯗꯣꯔꯦ ꯍꯧꯖꯤꯛ ꯐꯥꯎꯗꯤ ꯄꯨꯡꯗꯨꯗꯤ ꯌꯥꯝꯃꯟꯈ꯭ꯔꯦꯗꯅꯀꯣ ꯑꯗꯣ ꯀꯔꯤ- ꯀꯔꯤ ꯇꯧꯔꯒ ꯂꯩꯒꯦ ꯉꯁꯥꯏ ꯍꯧꯒꯠꯄꯗꯒꯤ
ꯀꯩꯁꯨ ꯇꯧꯗꯦꯗ ꯍꯥꯏꯕꯗꯤ ꯑꯩ ꯑꯍꯨꯝꯗ ꯍꯧꯒꯠꯂꯝꯃꯦ ꯍꯥꯏꯕ ꯋꯥꯅꯦ ꯑ ꯉꯥꯛꯇꯪ ꯇꯨꯝꯗꯒ꯭ꯔꯦꯕ ꯑꯩꯠ ꯑꯍꯨꯝꯗꯨꯗꯤ ꯉꯟꯃꯜꯂꯤꯕ꯭ꯔꯅ ꯑꯩ ꯃꯄꯥꯟ ꯏꯄꯥꯟ ꯊꯣꯛꯀꯗꯕ ꯃꯈꯥꯗ ꯑꯗꯨꯝ ꯀꯨꯝꯃꯒ ꯇꯧꯔꯦ ꯑꯗꯨ ꯂꯣꯏꯔꯒ ꯈꯜꯂꯦ ꯑꯗꯨꯀꯥꯟꯗ ꯑꯗꯨꯝ ꯉꯥꯛꯇꯪ ꯇꯨꯝꯖꯤꯟꯈ꯭ꯔꯕ ꯇꯨꯝꯖꯤꯟꯕ ꯍꯥꯏꯕꯗꯤꯀ‌ꯣ ꯉꯜꯂꯤꯕꯅꯤꯅ ꯏꯁꯥꯁꯨ ꯃꯤꯠꯁꯨ ꯐꯥꯛꯅꯤꯡꯒꯨꯝ ꯐꯥꯛꯅꯤꯡꯗꯒꯨꯝ ꯃꯤꯠꯁꯨ ꯊꯨꯞꯄꯅꯤꯅ ꯊꯕꯛ ꯏꯪꯈꯥꯡ ꯐꯣꯟ ꯑꯃ ꯌꯦꯡꯒꯦ ꯍꯥꯏꯇꯥꯥꯔꯒꯁꯨ ꯉꯟꯃꯟꯕ ꯍꯥꯏꯇꯥꯔꯦꯀꯣ ꯑꯗꯨꯗꯨꯒꯤ ꯑꯗꯨꯝ ꯑꯩꯗꯣ ꯉꯥꯛꯇꯪ ꯍꯤꯞꯄꯒ ꯑꯗꯨꯝ ꯇꯨꯝꯗꯒꯤ ꯂꯩꯔꯝꯃꯦꯕ ꯅ ꯊꯥꯒꯩ ꯁꯦꯡꯅ ꯍꯧꯒꯂꯛꯏꯁꯤ ꯄꯨꯡ ꯃꯔꯤ ꯃꯈꯥꯏ ꯁ꯭ꯋꯥꯏꯗꯅꯦꯕ ꯍꯥꯏꯕꯗꯤ ꯑꯈꯣꯏ ꯃꯥ ꯍ‌ꯣꯏꯁꯨ ꯉꯟꯇꯥ ꯍꯧꯒꯠꯂꯦ ꯑꯗꯒꯤ ꯅꯥꯀꯟꯒꯤ ꯑꯈꯣꯏ ꯀꯥꯍ‌ꯣꯏ ꯃꯣꯏ ꯕꯣꯔꯗꯤꯡ ꯂꯩꯕꯒꯤ ꯑꯉꯥꯡ ꯃꯌꯥꯝꯁ‌ꯦ ꯍ‌ꯦꯇ ꯌꯧ ꯌꯥ ꯌꯧ ꯌꯥ ꯍꯥꯏꯕꯗꯤ ꯃꯣꯏꯗꯤ ꯕꯣꯔꯗꯤꯡꯅꯤꯅ ꯃꯇꯝ ꯆꯥꯅ ꯄꯨꯡ ꯃꯔꯤꯗ ꯍꯧꯒꯠꯂꯒ ꯄꯨꯡ ꯃꯉꯥꯗ ꯑꯃꯨꯛ ꯀꯩ ꯀꯩ ꯇꯧꯕ ꯈꯣꯠꯄ ꯇꯧꯕꯅꯤꯅ ꯑꯗꯨꯝ ꯅꯨꯄꯤ ꯉꯥꯛꯇꯁꯨ ꯂꯩꯕꯅꯤꯅꯀꯣ ꯈꯔ ꯃꯌꯥꯝ ꯃꯌꯥꯝ ꯐꯔꯕꯅꯤꯁꯦ ꯀꯣ ꯍꯥꯏꯗꯤ ꯃꯣꯏ ꯃꯤ ꯀꯨꯟꯃꯨꯛ ꯂꯩꯔꯝꯕꯗꯣ ꯍꯧꯖꯤꯛꯇꯤ ꯀ꯭ꯂꯥꯁ ꯅꯤ ꯃꯣꯏꯒꯤ ꯀ꯭ꯂꯥꯁ ꯅꯥꯏꯟ ꯀꯥꯒꯗꯕ ꯍꯥꯏꯗꯤ ꯀ꯭ꯂꯥꯁ ꯅꯥꯏꯟ ꯀꯥꯕ ꯇꯦꯟ ꯊꯥꯗꯧ ꯀꯥꯡꯕꯨꯁꯨ ꯑꯗꯨ ꯂꯩꯌꯦꯕ ꯀꯩꯒꯤꯅꯣ ꯍꯥꯏꯕ ꯃꯇꯝꯗ ꯃꯣꯏ ꯃꯣꯏ ꯁ꯭ꯀꯨꯜꯗ ꯊꯝꯃꯤꯁꯤ ꯍꯥꯏꯗꯤ ꯁꯨꯞꯅꯇꯒꯤ ꯀ꯭ꯂꯥꯁ ꯏꯂꯥꯚꯦꯟꯒ ꯇꯨꯌꯦꯜꯐ ꯀꯇꯪ ꯊꯝꯕꯅꯤꯅꯅꯦ ꯑꯗꯨꯝ ꯗꯤ ꯇꯦꯟꯗꯣ ꯀꯥꯐꯝ ꯂꯩꯇꯕꯅꯤꯅ ꯇꯦꯟ ꯑꯁꯤ ꯂꯩꯍꯧꯔꯤ ꯀꯥꯡꯕꯨꯁꯤꯅ ꯑꯈꯣꯏꯒꯤ ꯁ꯭ꯀꯨꯜ ꯑꯁꯨꯝ ꯅꯥꯀꯟꯗ ꯀꯩꯅꯣꯗ ꯀꯥꯕ ꯈꯣꯠꯄ ꯑꯗꯨꯝ ꯑꯈꯣꯏ ꯀꯛꯆꯤꯡꯗ ꯈꯔ ꯐꯥꯎꯕ ꯁꯀ꯭ꯨꯜ ꯑꯝ ꯂꯩꯗꯅꯀꯣ ꯑꯗꯗꯨꯝ ꯀꯥꯕ ꯈꯣꯠꯄ ꯇꯧꯕꯅꯤꯅꯅꯦ ꯑꯗꯨꯝ ꯍꯥꯏꯗꯤ ꯑꯌꯨꯛ ꯉꯟꯇ ꯌꯣꯛ ꯌꯧ ꯌꯧ ꯇꯧꯔꯛꯇꯣꯏꯅꯦꯕ ꯅꯨꯄꯤ ꯍꯥꯏꯔ‌ꯦꯗꯅ ꯑꯗꯩ ꯅꯨꯄꯤ ꯅꯠꯇ꯭ꯔꯁꯨ ꯅꯨꯄꯥꯃꯛꯁꯨ ꯉꯥꯏꯔꯦ ꯑꯗꯨꯝ ꯕꯥꯠꯔꯨꯝꯗ ꯀꯩꯗ ꯂꯨꯖꯥꯕ ꯈꯣꯠꯄ ꯇꯧ ꯍꯥꯏꯖ ꯏꯁꯩ ꯉꯪꯕꯅꯤ ꯈꯪꯗꯦ ꯈꯣꯠꯄꯅꯤ ꯈꯪꯗꯦ ꯑꯗꯨꯝ ꯂꯥꯡꯕꯅꯤꯅ ꯑꯩꯈꯣꯏꯗꯤ ꯑꯃꯨꯛꯁꯨ ꯇꯞ ꯅꯞꯅꯅ ꯂꯩꯕꯅꯤꯅ ꯑꯗꯨꯝ ꯇꯥꯡꯉꯛꯄꯅꯤꯅ ꯑꯗꯨꯝ ꯍꯧꯒꯠꯄꯗꯣ ꯑꯗꯒꯤ ꯑꯩꯈꯣꯏ ꯃꯥꯁꯨ ꯍꯧꯒꯠꯂꯅꯤ ꯇꯨꯝꯕ ꯌꯥꯗ ꯃꯣꯏꯗꯤ ꯑꯗꯨꯝ ꯉꯟꯅ ꯍꯧꯒꯠꯈꯤꯕꯩ ꯑꯗꯨꯝ ꯅꯨꯡꯉꯥꯏꯕꯅꯤꯅ ꯉꯟꯇ ꯍꯧꯒꯠꯈ꯭ꯔꯅꯤ꯫ ꯑꯗꯒꯤ ꯊꯕꯛ ꯏꯪꯈꯥꯡꯗꯣ ꯉꯜꯂꯤꯉꯩ ꯂꯣꯏꯁꯤꯜ ꯂꯧꯔꯗꯤ ꯐꯩ ꯐꯩꯗꯅꯀꯣ꯫ ꯑꯗꯩ ꯑꯩꯈꯣꯏ ꯑꯉꯥꯡ ꯑꯄꯤꯛꯄ ꯃꯆꯥ ꯑꯃ ꯂꯩꯕꯗꯣ꯫ ꯑꯗꯨꯅꯦꯕ ꯌꯥꯝ ꯌꯥꯎ ꯂꯥꯡꯉꯤꯖꯦ ꯂꯥꯎꯕꯒ ꯈꯣꯡꯕꯒꯤ ꯌꯥꯍꯧꯔꯛꯄꯗꯩ ꯇꯧꯗꯣꯏꯁꯦ꯫ ꯒꯌꯥꯥꯟꯒ ꯇꯥꯕ ꯖꯥꯠ ꯅꯠꯇꯦꯗ ꯑꯗꯨꯅ ꯇꯨꯝꯕꯖꯦ ꯈꯥ ꯀꯥꯏ ꯀꯥꯏꯕꯤꯗꯣ ꯑꯗꯨꯃꯥꯏꯅ ꯑꯩꯅ ꯇꯨꯝꯗꯕꯤ ꯂꯩꯕꯁꯦ ꯄꯨꯡ ꯃꯔꯤ ꯃꯈꯥꯏ ꯁꯣꯏꯗꯅꯤ ꯑꯗꯨ ꯊꯣꯏꯗꯣꯛꯄ ꯀꯩꯁꯨ ꯇꯧꯗꯦ ꯑꯗꯨꯝ ꯏꯁꯤꯡ ꯑꯃꯥꯡꯄ ꯑꯗꯨꯝ ꯈꯔ ꯍꯣꯟꯖꯤꯜꯂꯦ꯫ ꯑꯩꯈꯣꯏꯗꯤ ꯑꯃꯨꯛ ꯍꯦꯟꯄꯝꯗꯩ ꯁꯣꯛꯑ ꯍꯣꯟꯖꯟꯕꯅꯤꯅ ꯑꯗꯨ ꯂꯣꯏꯔ ꯌꯦꯟꯒꯤ ꯑꯃꯨꯛ ꯃꯆꯤꯟꯖꯥꯛ ꯈꯔ ꯊꯥꯛꯄꯤꯕ꯫ ꯏꯁꯤꯡ ꯈꯔ ꯍꯥꯞꯄꯤꯕ ꯑꯗꯨꯃꯥꯏ ꯇꯧꯔꯦ ꯑꯗꯩ ꯉꯔꯥꯡ ꯂꯩ ꯁꯥꯠꯄꯗꯣ ꯀꯪꯉꯕ ꯀꯪꯗ꯭ꯔꯤꯕ ꯍꯥꯏꯐꯦꯠ ꯌꯦꯡꯉꯃꯒꯀꯣ ꯄꯥꯟꯗꯣꯏꯔ ꯄꯥꯜꯂꯣꯏꯗ꯭ꯔꯥ ꯍꯥꯏꯐꯦꯠ ꯌꯦꯡꯉꯝꯃꯒ ꯑꯗꯨꯝ ꯂꯥꯛꯑꯦ ꯑꯃꯨꯛ ꯉꯁꯥꯏꯗꯤ ꯃꯥꯏ ꯃꯤꯠ ꯇꯥꯊꯣꯛꯇꯕꯅꯦꯕꯀꯣ꯫ ꯃꯥꯏ ꯃꯤꯠ ꯇꯥꯊꯣꯛꯑꯦ ꯑꯗꯩ ꯏꯁꯤꯡ ꯂꯨꯝꯕꯨ ꯂꯨꯝꯕꯨ ꯁꯥꯕꯒ ꯈꯣꯍꯤ ꯈ꯭ꯔꯒ ꯇꯧꯔ ꯊꯛꯆꯤꯜꯂꯦ ꯑꯗꯩ ꯀꯕꯣꯛ ꯀꯕꯣꯛꯇꯨ ꯈꯔ ꯂꯩꯔꯝꯃꯦꯕꯀꯣ꯫ ꯀꯕꯣꯛ ꯍꯤꯡꯇꯣꯠꯃꯛꯁꯨ ꯅꯠꯇꯦ ꯃꯣꯏꯗꯣ ꯀꯕꯣꯛ ꯍꯥꯏꯗꯤ ꯆꯤ ꯆꯤꯅꯤꯗꯨ ꯀꯩꯅꯣ ꯇꯧꯔꯒ ꯍꯥꯏꯕꯗꯤ ꯂꯣꯜꯂꯒ ꯑꯣꯏꯅ ꯇꯧꯕꯗꯣ ꯍꯤꯡꯇꯣꯟꯗ ꯑꯃꯨꯛ ꯂꯣꯟꯗꯕꯤꯗ ꯍꯤꯡꯅ ꯇꯧꯋꯤꯅ ꯑꯗꯨꯃꯥꯏꯅ ꯇꯧꯕꯗꯣ ꯆꯥꯖꯜꯂꯦ ꯑꯩꯈꯣꯏꯕꯥꯅ ꯁꯦꯝ ꯈꯣꯛꯑꯝꯃꯦꯕꯀꯣ꯫ ꯁꯦꯝꯗꯣ ꯃꯁꯨꯡ ꯑꯃ ꯆꯥꯔꯒ ꯑꯗꯨꯝ ꯏꯁꯥꯁꯨ ꯅꯨꯡꯉꯥꯏꯇ꯭ꯔꯦꯅ ꯑꯗꯨꯝ ꯃꯊꯛꯇ ꯀꯥꯔꯒ ꯐꯩꯖꯨꯞ ꯀꯩꯀꯩ ꯁꯨꯞꯄ ꯂꯩꯔꯝꯕꯅꯤ꯫
ꯑꯣ ꯍꯣꯏ ꯑꯗꯨꯕꯨꯗꯤ ꯑꯗꯨꯅꯦ ꯑꯩꯗꯤ ꯑ ꯐꯃꯨꯡꯗꯒ ꯑꯗꯨꯝ ꯂꯩꯔꯝꯒꯗ꯭ꯔꯥ ꯍꯥꯏꯔꯒ ꯊꯕꯛꯁꯤꯁꯨ ꯃꯌꯥꯝ ꯑꯃꯨꯛ ꯇꯧꯊꯣꯛ ꯂꯩꯔꯝꯃꯦ꯫ ꯑꯗꯨꯝ ꯊꯕꯛꯁꯦ ꯅꯥꯒꯦꯔꯥ ꯅꯥꯔꯣꯏꯒꯦꯔꯥ ꯊꯕꯛ ꯑꯃ ꯏꯋꯥꯠ ꯋꯥꯠꯇꯦꯗꯅ ꯑꯗꯨꯝ ꯇꯧ ꯂꯩꯌꯦꯕꯀꯣ꯫ ꯑꯗꯨꯗ ꯑꯩꯁꯨ ꯈꯜꯂꯝꯃꯤꯅꯦ ꯅꯪꯅ ꯀꯃꯥꯏꯅ ꯐꯃꯨꯡꯗ ꯇꯨꯃꯤꯟꯅ ꯂꯩꯔꯝꯗꯣꯏꯅꯣ ꯁꯤ ꯅꯦ ꯑꯩ ꯉꯁꯥꯏ ꯈꯜꯂꯤꯖꯦ ꯀꯩꯁꯨ ꯂꯩꯔꯝꯃꯣꯏ ꯃꯥ ꯅꯥꯏ ꯍꯥꯏꯕ ꯋꯥꯅꯤꯖꯦ ꯑꯩ ꯑꯗꯨꯝ ꯈꯟꯗꯤ ꯈꯜꯂꯦꯕ꯫ ꯑꯗꯣ ꯑꯩꯅ ꯈꯜꯂꯝꯕꯗꯨꯃꯛ ꯑꯗꯨꯝ ꯇꯧꯔꯝꯃꯤ꯫ ꯑꯗꯨꯒ ꯎꯝ ꯍꯣꯏ ꯀꯕꯣꯛꯅꯪꯅ ꯍꯧꯖꯤꯛ ꯍꯥꯏꯗꯣ ꯀꯩꯅꯣꯗꯣ ꯑꯣꯏꯔꯝꯗꯧ ꯃꯥꯜꯂꯦ꯫ ꯀꯕꯣꯛ ꯑꯃ ꯀꯩꯅꯣ ꯈꯤꯇꯪ ꯀꯟꯕꯗꯣ ꯑꯣꯏꯔꯝꯗꯧ ꯃꯥꯜꯂꯦ ꯆꯨꯍꯤꯅ ꯂꯣꯜꯂꯒ ꯇꯧꯕ ꯍꯤꯡꯇꯣꯠ ꯍꯣꯏꯅ ꯑꯃꯨꯛ ꯊꯣꯠꯂꯤꯗꯅꯀꯣ꯫ ꯅꯪꯒꯤꯗꯨꯅ ꯈꯤꯇꯪ ꯀꯟꯕꯗꯣ ꯑꯣꯏꯔꯝꯗꯧ ꯃꯥꯜꯂꯦ ꯃꯨꯔꯤꯅꯔꯒ ꯀꯩꯅꯣꯝꯃ ꯁꯦꯝꯕꯗꯣꯀꯣ꯫ ꯑꯗꯨꯗꯨꯁꯨ ꯑꯗꯨꯝ ꯍꯥꯎꯕꯨꯗꯤ ꯍꯥꯎꯕꯅꯦꯕꯀꯣ꯫ ꯑꯗꯨ ꯅꯪꯅ ꯑꯌꯨꯛꯇ ꯑꯊꯨꯝꯕꯒ ꯆꯥꯔꯝꯕꯖꯦ ꯑꯩ ꯑꯗꯨꯝ ꯉꯥꯛꯇꯤ ꯉꯛꯑꯦ꯫ ꯍꯥꯏꯕꯗꯤ ꯑꯊꯨꯝꯕꯖꯦ ꯀꯌꯥ ꯄꯥꯝꯗꯦꯗ ꯅꯪ꯫ ꯀꯣ ꯅꯪꯗꯤ ꯑꯗꯨꯒ ꯑꯌꯨꯛꯇ ꯑꯗꯨꯃꯥꯏꯅ ꯆꯥꯁꯤꯟ ꯈꯣꯠꯆꯤꯟꯕꯁꯤꯁꯨ ꯀꯌꯥ ꯁꯨꯝ ꯇꯧꯗꯦ ꯈꯣꯠꯇꯦ ꯍꯥꯏꯗꯨꯗ ꯑꯩꯗꯤ ꯑꯗꯨꯝ ꯀꯩꯁꯨ ꯆꯥꯔꯝꯗꯧ ꯈꯣꯠꯂꯝꯗꯧ ꯃꯥꯜꯂꯨꯗꯕ ꯍꯥꯏꯇꯥꯔꯦꯀꯣ ꯑꯗꯣ ꯑꯗꯨꯝ ꯆꯥ ꯂꯩꯔꯝꯃꯦ꯫ ꯍꯣꯏ ꯑꯗꯨꯒ ꯃꯣꯏ ꯍꯧꯖꯤꯛꯀꯤ ꯕꯣꯔꯗꯤꯡꯒꯤ ꯍꯥꯏꯗꯣ ꯑꯁꯣꯝ ꯅꯥꯀꯟꯗ ꯏꯂꯚꯦꯟ ꯇꯨꯌꯦꯞ ꯀꯥꯔꯤꯁꯤꯅ ꯀꯩꯅꯣ ꯃꯣꯏ ꯀꯌꯥꯃꯨꯛ ꯑꯣꯏꯒꯦ ꯑꯗꯨꯒ ꯍꯧꯖꯤꯛ ꯍꯧꯖꯤꯛ ꯀꯩꯅꯣꯗ ꯂꯩꯗꯣ ꯅꯣꯏꯒꯤ ꯅꯅꯥꯛꯇ ꯅꯥꯏꯟ ꯇꯦꯟ ꯀꯥꯕ ꯃꯣꯏꯅ ꯂꯩ ꯃꯣꯏꯒꯤ ꯃꯁꯤꯡꯁꯤꯅ ꯀꯌꯥ ꯑꯣꯏꯒꯦ ꯍꯥꯏꯕꯗꯤ ꯁꯥꯇ꯭ꯔ ꯍꯧꯖꯤꯛ ꯍꯧꯖꯤꯛ ꯂꯩꯔꯤꯗꯨ꯫ ꯀꯣ ꯅꯣꯏꯒꯤ ꯊꯪꯅꯕꯗ ꯂꯩꯕꯗꯨꯁꯨ ꯀꯌꯥꯅꯣ ꯑꯗꯨꯒ ꯑꯁꯣꯝꯗ ꯆꯠꯈ꯭ꯔꯤꯗꯨꯅ ꯀꯌꯥꯅꯣ ꯆꯧꯔꯥꯛ ꯐꯝꯃꯀꯣꯟ ꯂꯩꯗꯅꯀꯣ ꯆꯞ ꯆꯥꯕ ꯑꯃ ꯈꯪꯗ꯭ꯔꯒꯁꯨ ꯑꯗꯨꯅ ꯀꯌꯥ ꯀꯌꯥ ꯑꯣꯏꯒꯦ꯫
ꯃꯣꯏꯁꯤ ꯂꯩꯕꯗꯣ ꯃꯣꯏ ꯀꯨꯟꯊ꯭ꯔꯥꯃꯨꯛ ꯂꯩꯔꯝꯕꯅꯦꯕꯀꯣ ꯇꯪꯈꯥꯏ ꯑꯃ ꯆꯠꯈ꯭ꯔꯦꯕ ꯍꯥꯏꯗꯤ ꯃꯣꯏ ꯑ‌ꯦꯂꯥ ꯑꯦꯂꯚꯦꯟꯒ ꯇꯦꯟꯒ ꯂꯩꯔꯝꯕꯗꯣ ꯇꯔꯥꯗꯒꯤ ꯇ꯭ꯔꯥꯡꯉꯥ ꯑꯗꯨꯃꯥꯏꯅ ꯃꯔꯛꯇ ꯂꯩꯔꯝꯗꯧ ꯃꯥꯜꯂꯦ ꯑꯗ‌ꯣ ꯃꯣꯏ ꯁ꯭ꯀꯨꯜꯒꯤꯗꯤ ꯆꯞ ꯆꯥꯕ ꯈꯪꯗ꯭ꯔꯦ ꯅꯍꯥꯟ ꯑꯉꯥꯡ ꯃꯣꯏꯒꯤ ꯀꯩꯅꯣ ꯇꯧꯔꯛꯄꯗꯣ ꯍꯥꯏꯗꯤ ꯃꯤꯡ ꯆꯜꯂꯛꯄꯗꯣ ꯆꯥꯝꯃꯒ ꯍꯨꯝꯐꯨ ꯃꯉꯥꯅꯤ ꯍꯥꯏꯕꯅꯦꯕ ꯑꯗꯨ ꯅꯨꯄꯤꯅꯗꯤ ꯌꯥꯝꯃꯦ ꯍꯥꯏꯕꯅꯦꯕ ꯅꯨꯄꯥꯅ ꯑꯃꯨꯛ ꯃꯈꯣꯏ ꯑꯥ ꯁ꯭ꯀꯨꯜ ꯊꯥꯏꯅꯉꯩꯒꯤ ꯑꯦꯜ ꯄꯤ ꯁ꯭ꯀꯨꯜ ꯑꯃ ꯂꯩꯕꯗꯣ ꯑꯗꯨ ꯃꯅꯤꯡꯒꯤꯗ ꯂꯩꯌꯦꯕꯀꯣ ꯑꯗꯨꯒ ꯀꯩꯅꯣ ꯇꯧꯕ ꯃꯣꯏ ꯆꯥꯛꯄꯨꯗꯤ ꯁ꯭ꯀꯨꯜꯗ ꯄꯨꯂꯞ ꯄꯨꯂꯞ ꯊꯣꯡꯉ ꯆꯥꯕꯅꯦꯕ ꯑꯗꯨꯅ ꯑꯗꯨ ꯅꯨꯞ ꯑ ꯁ‌ꯣꯝꯅꯗꯤ ꯌꯥꯝꯃꯝꯗꯧ ꯃꯥꯜꯂ‌ꯦ ꯃꯥꯒꯤ ꯍꯥꯏꯗꯤ ꯃꯣꯏ ꯁ꯭ꯀꯨꯜꯒꯤ ꯈ꯭ꯋꯥꯏ ꯃꯊꯛ ꯊꯪꯕꯗꯣ ꯑꯗꯨꯅ ꯕꯣꯔꯗꯤꯡ ꯑꯣꯏꯕꯅꯦꯕꯀꯣ ꯕꯣꯔꯗꯤꯡ ꯑꯣꯏꯕꯅꯤꯅ ꯃꯣꯏ ꯀꯥꯁꯨ ꯌꯥꯝ ꯌꯥꯝꯕꯅꯦ ꯕꯣꯔꯗꯤꯡ ꯍꯥꯏꯇꯥꯔꯒꯗꯤ ꯑꯗꯨꯝ ꯀꯩꯅꯣꯅꯤꯗ ꯄꯨꯂꯞ ꯄꯨꯂꯞ ꯀꯩꯅꯣ ꯇꯧꯕ ꯂꯩꯕꯅꯤꯅ ꯑꯗꯨꯝ ꯌꯥꯝꯗ꯭ꯔꯕ ꯑꯗꯨꯝ ꯌꯥꯡꯈꯩꯃꯨꯛꯇꯤ ꯍꯦꯜꯂꯝꯗꯧ ꯃꯥꯜꯂꯦ ꯌꯥꯡꯈꯩ ꯍꯨꯝꯐꯨꯗꯤ ꯂꯩꯔꯝꯗꯧ ꯃꯥꯜꯂꯦ ꯍꯥꯏꯗꯤ ꯑꯉꯥꯡ ꯑꯇꯣꯞ ꯑꯇꯣꯞꯄ ꯃꯐꯝꯗꯒꯤ ꯂꯥꯛꯄꯁꯨ ꯌꯥꯎꯔꯤꯕꯀꯣ ꯑꯗꯒꯤ ꯁꯨꯝ ꯍꯥꯏꯗꯤ ꯑ ꯑꯩꯈꯣꯏ ꯑꯅꯛꯄ ꯃꯈꯩꯅ ꯑꯗꯨꯝ ꯂꯥꯛꯑꯒ ꯂꯩꯇꯕꯁꯨ ꯌꯥꯎꯋꯤꯗꯅꯀꯣ ꯑꯗꯨꯝ ꯂꯩꯗꯤ ꯂꯩꯔꯝꯒꯅꯤ ꯅꯤꯐꯨ ꯌꯥꯡꯈꯩ ꯑꯗꯨꯃꯥꯏꯅ ꯂꯩꯔꯝꯗꯧ ꯃꯥꯜꯂꯦ ꯑꯗꯨ ꯅꯨꯄꯥ ꯃꯈꯩꯁꯨ ꯅꯨꯄꯥꯁꯨ ꯀꯨꯜꯂꯥ ꯀꯨꯟꯊ꯭ꯔꯥꯔ ꯑꯗꯨꯃꯥꯏꯅ ꯂꯩ ꯍꯥꯏꯕꯅꯦꯕꯀꯣ ꯀꯨꯟ ꯀꯨꯟꯊ꯭ꯔꯥꯒꯤ ꯃꯔꯛꯇ ꯑꯗꯨꯃꯥꯏꯅ ꯑꯣꯏꯗꯣꯏꯕ ꯑꯗꯨꯃꯥꯏꯅꯗꯤ ꯑꯗꯨꯗꯩꯗꯤ ꯇꯥꯔꯝꯃꯣꯏꯕꯀꯣ ꯑꯥ ꯃꯅꯤꯡꯒꯤꯗ ꯕꯣꯔꯗꯤꯡ ꯂꯩꯕꯗꯣ ꯑꯗꯨꯃꯥꯏꯅ ꯇꯧꯕꯅꯦ
ꯑꯗꯣ ꯀꯩꯅꯣꯒꯤꯗꯤ ꯅꯨꯄꯥꯒꯤꯗꯤ ꯑꯗꯨꯝ ꯍꯥꯏꯕꯗꯤ ꯅꯥꯏꯟ ꯇꯦꯟ ꯏꯂꯕꯦꯟ ꯇꯨꯌꯦꯜꯞ ꯇꯨꯌꯦꯜꯄꯨꯗꯤ ꯌꯥꯎꯗ꯭ꯔꯦ ꯍꯥꯏꯔꯁꯨ ꯅꯥꯏꯟ ꯇꯦꯟ ꯏꯂꯚꯦꯟꯁꯦ ꯄꯨꯟꯅ ꯑꯗꯨꯝ ꯊꯝꯃꯤꯕ꯭ꯔꯥ ꯃꯣꯏꯒꯤ ꯕꯣꯔꯗꯤꯡꯗꯨꯗ ꯅꯠꯇ꯭ꯔꯥꯒ ꯑꯗꯨꯁꯨ ꯇꯦꯟꯒꯤꯅ ꯇꯣꯉꯥꯟꯅ ꯑꯗꯒꯤ ꯏꯂꯚꯦꯟ ꯑꯥ ꯅꯥꯏꯟ ꯇꯦꯟꯒꯤꯅ ꯇꯣꯉꯥꯟ ꯑꯣꯏꯍꯜꯂꯒ ꯏꯂꯚꯦꯟ ꯀꯥꯕꯒꯩꯅ ꯇꯣꯡꯉꯥꯟꯅ ꯑꯗꯨꯃꯥꯏꯅ ꯑꯣꯏꯕ꯭ꯔꯥ ꯀꯃꯥꯏꯅ ꯇꯧꯒꯦ ꯑꯗꯨꯗꯤ ꯍꯥꯏꯔꯞ ꯈꯪꯕ꯭ꯔꯥ
ꯇꯧꯗꯤꯌꯦ ꯃꯣꯏꯗꯤ ꯅꯨꯄꯥꯒꯤꯗꯤ ꯄꯨꯂꯞ ꯊꯝꯃꯦ ꯍꯥꯏꯕꯗꯤ ꯅ‌ꯨꯞ ꯅꯨꯄꯤꯒꯤꯗ ꯑꯃꯨꯛ ꯀꯩꯅꯣ ꯇꯧꯋꯤꯗꯅ ꯍꯥꯏꯕꯗꯤ ꯀ꯭ꯂꯥꯁ ꯅꯥꯏꯟ ꯀꯥꯕ ꯇꯦꯟ ꯊꯥꯗꯨꯕ ꯀꯥꯡꯕꯨꯁꯤꯗꯤ ꯕꯣꯔꯗꯤꯡ ꯍꯥꯏꯗꯤ ꯁ꯭ꯀꯨꯜꯗ ꯂꯩꯕ ꯌꯥꯗꯕꯅꯤꯅ ꯃꯣꯏꯗꯤ ꯀꯥꯔꯣꯏꯗꯕꯅꯤꯅ ꯑꯥ ꯂꯩꯕꯅꯤꯅ ꯃꯣꯏ ꯁ꯭ꯀꯨꯜꯗ ꯀꯥꯕ ꯌꯨꯝ ꯂꯥꯞꯄ ꯐꯔꯛ ꯇꯥꯕ ꯑꯗꯨꯒꯨꯝꯕ ꯊꯝꯕꯒꯤ ꯋꯥꯅꯦꯕꯀꯣ ꯑꯗꯨ ꯁꯤꯗ ꯂꯩꯁꯤꯅ ꯑꯃꯨꯛ ꯍꯥꯏꯗꯤ ꯁꯤꯗꯒꯤ ꯑꯗꯨꯝ ꯕꯣꯔꯗꯤꯡꯗ ꯁꯤꯗ ꯂꯥꯏꯔꯤꯛ ꯀꯣꯆꯤꯡ ꯇꯧꯕ ꯀꯩꯗꯧꯕ ꯇꯧꯔꯒ ꯑꯗꯨꯝ ꯁ꯭ꯀꯨꯜ ꯆꯠꯄ ꯈꯣꯠꯄ ꯇꯧꯕꯒꯤꯁꯦ ꯊꯝꯕꯒꯤ ꯋꯥꯔꯤꯅꯦꯕ ꯑꯗꯨ ꯁ꯭ꯀꯨꯜꯒ ꯃꯔꯤ ꯂꯩꯅꯗꯕꯅꯤꯅ ꯂꯩꯇ꯭ꯔꯦ ꯑꯥ ꯅꯨꯄꯥꯒꯤꯁꯨ ꯆꯞꯃꯥꯟꯅꯩ ꯈꯔ ꯂꯥꯞꯄꯗ ꯅꯨꯄꯤ ꯅꯨꯄꯥ ꯊꯝꯃꯤꯟꯅꯕ ꯌꯥꯗꯕ ꯑꯗꯨꯅ ꯕꯣꯔꯗꯤꯡꯗꯣ ꯑꯗꯨꯝ ꯆꯥꯎꯕꯅꯦꯕ ꯑꯩꯈꯣꯏ ꯁꯀꯨꯜ ꯑꯦꯜ ꯄꯤ ꯁ꯭ꯀꯨꯜ ꯃꯅꯤꯡꯒꯤ ꯂꯩꯗꯣ ꯑꯗꯨ ꯃꯣꯏꯗꯤ ꯄꯨꯂꯞ ꯊꯝꯃꯤꯟꯅꯩ ꯇꯝꯕꯁꯨ ꯇꯝꯗꯕꯁꯨ ꯅꯥꯏꯟ ꯇꯦꯟ ꯑꯦꯂꯚꯦꯟ ꯇꯨꯌꯦꯜꯐꯥꯎ ꯂꯣꯏ ꯌꯥꯎꯕꯅꯦꯅ ꯑꯗꯨꯝ ꯂꯩꯕꯗꯣ ꯍꯥꯏꯕꯗꯤ ꯁ꯭ꯀꯨꯜꯗꯨ ꯀꯩꯅꯣ ꯇꯧꯗ꯭ꯔꯦ ꯍꯥꯏꯇꯥꯔꯁꯨ ꯁꯤꯒꯤꯗꯣ ꯅꯨꯄꯥꯒ ꯅꯨꯄꯤꯒ ꯂꯩ ꯃꯤꯟꯅꯕ ꯌꯥꯗꯕꯅꯤꯅ ꯑꯁꯨꯝꯗꯁꯨ ꯊꯝꯃꯦ ꯑꯗꯒꯤ ꯍꯥꯟꯅ ꯂꯩꯔꯝꯕ ꯀ꯭ꯂꯥꯁ ꯅꯥꯏꯟ ꯇꯦꯟꯒꯤꯁꯨ ꯑꯗꯨꯝ ꯑꯗꯨꯃꯥꯏꯅ ꯂꯩꯖꯕꯅꯦꯕ ꯑꯗꯨꯝ ꯄꯨꯂꯞ ꯑꯣꯏꯅ ꯌꯥꯟꯁꯤꯜꯂꯒ ꯊꯝꯕꯅꯦ ꯑꯗꯨꯒꯤꯗꯤ ꯇꯣꯉꯥꯟ ꯇꯣꯉꯥꯟꯅ ꯈꯥꯏꯗꯣꯛꯇꯦ ꯂꯥꯏꯔꯤꯛ ꯇꯝꯕꯁꯤꯗꯕꯨ ꯅꯨꯄꯤꯅ ꯌꯥꯝꯃꯤꯗꯅꯀꯣ ꯅꯨꯄꯤꯅ ꯌꯥꯝꯕꯅꯤꯅ ꯑꯗꯨꯝ ꯑꯁꯣꯝ ꯅꯥꯀꯟꯗ ꯂꯣꯏꯅ ꯅꯨꯞ ꯄꯤꯅ ꯈꯔ ꯌꯥꯝꯃ ꯁꯨꯝ ꯊꯝꯈꯤꯕꯒꯤ ꯋꯥꯔꯤꯅꯦꯕ
ꯑꯣ ꯍꯣꯏ ꯑꯗꯨꯕꯨꯗꯤ ꯐꯩꯗ ꯍꯥꯏꯕꯗꯤ ꯑꯗꯨꯝ ꯑꯥ ꯍꯣꯁꯇꯦꯜꯁꯨ ꯂꯩꯔꯕꯅꯤꯅ ꯃꯣꯏꯒꯤꯁꯨ ꯇꯣꯉꯥꯟꯅ ꯈꯔ ꯑꯗꯨꯝ ꯊꯝꯕ ꯐꯩꯗꯅꯀꯣ ꯍꯥꯏꯕꯗꯤ ꯏꯍꯥꯡ ꯍꯥꯡꯅ ꯂꯩꯍꯧꯗꯣꯏꯅꯤ ꯁ꯭ꯀꯨꯜꯗꯨꯁꯨ ꯅꯠꯇ꯭ꯔꯥ ꯑꯇꯣꯞꯄ ꯃꯇꯝꯗꯗꯤ ꯑꯗꯣ ꯀꯥꯗꯨꯁꯨ ꯆꯥꯎꯅ ꯁꯥꯕꯅꯤꯅ ꯕꯣꯔꯗꯤꯡꯁꯨ ꯌꯥꯎꯅꯕꯒꯤ ꯃꯑ‌ꯣꯡꯗ ꯁꯥꯈꯤꯕꯅꯤꯅ ꯍꯥꯡꯉ ꯂꯩꯗꯧ ꯁꯔꯨꯛꯄꯨꯗꯤ ꯑꯗꯨꯃꯥꯏꯅ ꯈꯔ ꯌꯦꯟꯅꯈꯤꯕꯗꯨꯁꯨ ꯌꯥꯏꯗ ꯍꯣꯏ ꯃꯣꯏ ꯅꯨꯞ ꯄꯥꯒꯤ ꯕꯣꯔꯗꯤꯡꯗꯣ ꯑꯩꯁꯨ ꯎꯗꯤ ꯎꯔꯦꯕꯀꯣ ꯑꯗꯨꯝ ꯆꯥꯎꯕꯅꯦ ꯑꯗꯨꯁꯨ ꯃꯊꯣꯟ ꯑꯅꯤ ꯍꯨꯝ ꯁꯨꯕꯅꯦ ꯑꯗꯨꯒ ꯃꯐꯝꯗꯨꯁꯨ ꯑꯗꯨꯝ ꯆꯥꯎꯋꯤꯗꯅꯀꯣ ꯂꯩꯕꯒꯤ ꯈꯛꯇꯪ ꯑꯣꯏꯔꯒꯗꯤ ꯗꯨꯒ ꯇꯨꯏꯁꯟꯒꯨꯝꯕꯁꯨ ꯑꯗꯨꯝ ꯇꯧ ꯒꯦ ꯑꯈꯣꯏ ꯑꯉꯥꯡ ꯃꯈꯩꯁꯨ ꯂꯣꯏꯅ ꯇꯨꯏꯁꯟ ꯇꯧꯔꯦꯕꯀꯣ ꯑꯗꯨꯗ ꯃꯥꯉꯣꯟꯗꯃꯛ ꯅꯠꯇ꯭ꯔꯒꯁꯨ ꯃꯥ ꯑꯗꯨꯝ ꯑꯣꯖꯥ ꯑꯇꯣꯞꯄ ꯅꯦꯑ ꯈꯣꯠꯂ ꯇꯧꯕ ꯑꯝ ꯌꯥꯎꯋꯤꯗꯅꯀꯣ ꯑꯗ ꯇꯨꯏꯁꯟ ꯇꯧꯔꯦꯑꯦꯕꯀꯣ ꯑꯗꯨꯒꯤ ꯑꯗꯨꯝ ꯂꯧꯕ ꯆꯠꯄ ꯈꯣꯠꯄ ꯇꯧꯕꯗ ꯑꯗꯨꯝ ꯎꯗꯤ ꯎꯔꯦꯕ ꯃꯣꯏ ꯀꯩꯅꯣꯗꯨꯁꯨ ꯑꯗꯣ ꯑꯩꯅ ꯁꯨꯝ ꯂꯩꯕꯗꯣ ꯍꯥꯏꯕꯗꯤ ꯅꯨꯄꯥꯒꯤꯁꯨ ꯏꯂꯚꯦꯟ ꯀꯥꯕꯅ ꯇꯣꯉꯥꯟꯅ ꯑꯗꯨꯃꯥꯏꯅ ꯊꯝꯒ꯭ꯔꯕ ꯖꯥꯠꯂꯥꯅ ꯑꯗꯨꯃꯥꯏꯅ ꯈꯪꯗꯕ ꯑꯗꯨꯗꯣ ꯑꯗꯨꯒꯤ ꯍꯪꯕꯅꯤꯗ ꯍꯣ ꯐꯔꯦ ꯑꯗꯨꯗꯤ ꯑꯩꯁꯨ ꯏꯔꯨ ꯃꯥꯏꯊꯖꯅ ꯇꯧꯔꯨꯔꯒꯦ ꯅꯪꯁꯨ ꯄꯣꯊꯥꯒꯦꯔꯥ ꯏꯁꯤꯡ ꯍꯣꯟꯒꯦꯔꯥ ꯆꯥꯛ ꯊꯣꯡꯒꯦꯔꯥ ꯑꯃ ꯇꯧꯅꯕ ꯇꯧꯔꯣꯀꯣ
ꯍꯣꯏ ꯊꯝꯃꯣ ꯊꯝ